ꯅꯪ ꯁꯩꯔꯤꯌꯦ
ꯑꯣ ꯊꯝꯒ꯭ꯔꯥꯕꯣ ꯅꯣꯏ ꯀꯩꯅꯣꯗꯨꯗꯤ
ꯊꯝꯈ꯭ꯔꯦ
ꯅꯨꯡꯕꯨ ꯅꯨꯡꯉꯥꯏꯕꯤꯗꯦ ꯇꯧꯔꯤꯁꯤ
ꯑꯁ ꯀꯩꯁꯨ ꯇꯧꯗꯦꯗ ꯃꯥꯗꯤ ꯑꯗꯨꯝ ꯃꯤ ꯌꯥꯝ ꯐꯕꯒꯤ ꯑꯩꯅ ꯈꯔ ꯀꯩꯅꯣ ꯇꯧꯕꯅꯤꯗ ꯑꯗꯨꯕꯨ ꯑꯩꯁꯨ ꯍꯧꯖꯤꯛꯀꯥꯟꯗꯤ ꯁꯦꯔꯥꯟ ꯇꯨꯔꯥꯟ ꯇꯧꯗ꯭ꯔꯦꯅ
ꯈꯤꯔꯕꯅ
ꯀꯌꯥꯝ ꯐꯔꯤꯅꯦ ꯑꯩꯁꯦ ꯍꯥ
ꯈꯨꯇꯤ ꯊꯤꯕꯩꯅꯦ ꯍꯥꯏꯕ
ꯒꯤ ꯑꯩ ꯑꯗꯨꯗꯒꯤ ꯑꯩ ꯀꯩꯅꯣ ꯇꯧꯈ꯭ꯔꯦ ꯌꯥꯝ ꯒ꯭ꯌꯥꯟ ꯇꯥꯈ꯭ꯔꯦ ꯍꯥꯏꯕ ꯇꯥꯔꯦ ꯍꯣꯏ
ꯅꯪ ꯅꯔꯥꯏꯕꯥꯛ ꯐꯔꯕꯅꯦ
ꯈꯪꯗꯦ ꯐꯕ꯭ꯔꯥ ꯍꯣꯏ ꯐꯕ꯭ꯔꯥ ꯐꯠꯇꯕ꯭ꯔꯥ ꯑꯁ ꯅꯨꯡꯁꯤꯠ ꯂꯥꯛꯑꯦ ꯅꯨꯡꯉꯥꯏꯑꯦ ꯅꯪ ꯇꯨꯝꯃꯒ ꯐꯣꯟ ꯇꯧꯔꯤꯔꯣ ꯀꯃꯥꯏꯅ ꯇꯧꯔ ꯇꯧꯔꯤꯔꯣ
ꯇꯨꯝꯃꯒ ꯇꯣꯏꯅꯤ ꯀꯩꯅꯣ
ꯎꯝ
ꯇꯣꯛꯑꯒꯦ
ꯅꯠꯇꯦ ꯇꯨꯝꯃꯒ ꯇꯧꯕ꯭ꯔꯥ ꯀꯃꯥꯏꯅ ꯇꯧꯕ꯭ꯔꯥ ꯍꯥꯏꯅꯒ ꯇꯧꯕꯅꯦ
ꯀꯩꯗꯧꯔꯒꯦ
ꯁꯥꯗ꯭ꯔꯣ ꯍꯥꯏꯒꯦ ꯇꯧꯕ
ꯁꯥꯏꯗ ꯑꯗꯨꯝ ꯑꯗꯨꯗꯨꯅ ꯑꯌꯥꯝꯕ ꯀꯥꯟ ꯁꯥ ꯍꯦꯟꯅ ꯁꯥꯕꯗꯤ ꯑꯣꯏꯗꯦꯗ ꯑꯀꯣꯟꯕꯗꯩꯗꯤ
ꯑꯣ
ꯈꯦꯠꯅꯩꯗꯩ ꯋꯦꯗꯔ
ꯑꯁꯦꯡꯕ ꯑꯗꯨꯕꯨꯗꯤ ꯁꯤꯗꯗꯤ ꯀꯩꯅꯣ ꯅꯨꯡꯉꯥꯏꯕ꯭ꯔꯥ ꯅꯨꯡꯉꯥꯏꯇꯕ꯭ꯔꯥ ꯁꯤꯗꯤ ꯒ꯭ꯌꯥꯟ ꯇꯥꯗꯦ ꯑꯗꯨꯝ ꯑꯩꯅ ꯍꯧꯖꯤꯛ ꯁꯝ ꯁꯝ ꯆꯣꯠꯄꯒꯤ ꯁꯝ ꯀꯪꯅꯤꯡꯉꯥꯏꯅꯤ ꯍꯥꯏꯅꯤ ꯂꯦꯞꯄꯅꯤ ꯍꯥꯏꯕꯗꯤ ꯔꯨꯝ ꯃꯅꯨꯡꯗ ꯑꯃꯨꯛ ꯁꯥꯕꯅꯤꯅꯀꯣ
ꯑ ꯆꯅꯞ ꯆꯅꯞ ꯅꯞꯄꯅꯦ ꯍꯥꯏꯕ
ꯍꯣꯏ ꯑꯗꯨꯒꯤ ꯁꯝꯗꯣ ꯐꯖꯟ ꯀꯪꯉꯗꯤ ꯑꯁꯦꯡꯕ ꯑꯩ ꯉꯔꯥꯡ ꯅꯨꯡꯗꯥꯡꯗꯤ ꯇꯨꯝꯃ ꯍꯧꯒꯠꯄ ꯀꯥꯟꯗ ꯑꯩ ꯀꯣꯛꯇꯨ ꯂꯣꯏ ꯆꯣꯏꯠꯔꯝꯕ ꯋꯥꯅꯤ ꯁꯥꯃꯟꯗꯅ
ꯅꯞꯄꯩ ꯍꯣꯏ ꯑꯁ ꯍꯩꯅꯗꯕꯅꯤꯍꯦ
ꯑꯗꯨ ꯇꯧꯕꯅꯤ
ꯑꯩ ꯑꯥ ꯀꯩꯅꯣ ꯂꯩꯔꯤꯀꯥꯟꯗꯣ ꯑꯗꯨꯗ ꯇꯧꯋꯦꯕ
ꯑꯣ ꯅꯪ ꯊꯥꯏꯅ ꯂꯩꯔꯝꯕꯗꯨꯀꯣ ꯎꯝ
ꯌꯥꯗꯝꯅꯤ ꯋꯦꯗꯔꯁꯦ ꯀꯥꯔꯒꯅꯦ ꯍꯥꯏꯕ ꯑꯩꯗꯤ ꯑꯗꯨꯗ ꯍꯜꯂꯛꯏꯗꯣ ꯇꯨꯔꯦꯟꯅꯒ ꯂꯩꯔꯕꯅꯤꯅ
ꯎꯝ
ꯑꯪ ꯅꯪ ꯀꯩꯅꯣ ꯇꯧꯗ꯭ꯔꯣ
ꯀꯔꯤ
ꯑꯥꯗ꯭ꯔꯣ
ꯃꯥꯏꯔꯣ
ꯑꯣꯝ
ꯑꯩ ꯃꯄꯥꯟ ꯊꯣꯛꯇꯕꯒꯤ ꯃꯥꯥꯏꯒꯨꯝꯕꯗꯤ ꯀꯥꯕ ꯈꯣꯠꯄꯗꯤ ꯇꯧꯗꯦ ꯑꯗꯨꯕꯨ ꯃꯥꯏꯒꯨꯝꯕ ꯀꯥꯗ꯭ꯔꯁꯨꯀꯣ
ꯑꯥ
ꯀ꯭ꯔꯤ ꯍꯥꯏꯁꯤꯔꯥ ꯃꯥꯥꯏꯒꯨꯝꯕꯁꯦ ꯌꯥꯝꯅ ꯐꯖꯗꯕ ꯍꯥꯏꯒꯦꯔꯥ ꯀꯔꯤ ꯍꯥꯏꯒꯦꯔꯥ ꯈꯪꯗꯦ ꯑꯗꯨꯝ ꯑ ꯃꯥꯏꯗꯤ ꯑꯗꯨꯝ ꯉꯥꯎꯕꯗꯤ ꯉꯥꯎꯊꯣꯛꯑꯦꯕꯀꯣ
ꯑꯥ
ꯑꯗꯨꯝ ꯍꯞꯇꯥ ꯑꯃ ꯂꯥꯛꯑꯦ ꯊꯥ ꯑꯃ ꯁꯨꯔꯅꯤꯕ ꯑꯩꯅ ꯂꯩꯕꯗꯣ
ꯑꯥ
ꯑꯗꯨꯨꯝ ꯉꯥꯎꯗꯤ ꯉꯥꯎꯊꯣꯛꯑꯁꯨ ꯑꯁ ꯈꯪꯗꯦ ꯈꯔ ꯃꯥꯥꯏꯗꯤ ꯌꯥꯝꯅ ꯀ꯭ꯔꯤꯝꯒꯨꯝꯕ ꯄꯥꯛ ꯁꯤꯖꯤꯟꯅꯗꯕꯅꯤꯅ ꯀꯩꯅꯣ ꯇꯧꯋꯦꯗ
ꯁꯤꯖꯤꯟꯅꯧ ꯌꯥꯗ꯭ꯔꯣ
ꯁꯥꯏꯑꯦꯕ ꯑꯗꯨꯒꯤ ꯇꯩꯕ ꯉꯝꯗꯕ
ꯑꯦ ꯑꯗꯨꯃꯥꯏꯅ ꯁꯤꯖꯤꯟꯅꯗꯣꯏ ꯅꯪ ꯀꯃꯥꯏꯅ ꯇꯧꯗꯣꯏꯕ
ꯑꯁ ꯇꯩꯔꯗꯤ ꯌꯥꯝ ꯁꯥꯕꯒꯤ ꯑꯩꯅ ꯑꯗꯨꯝ ꯔꯨꯝ ꯃꯅꯨꯡꯗꯁꯨ ꯂꯩꯌꯦꯅꯥ
ꯑꯣ
ꯑꯗꯨꯒꯤꯅꯦ ꯇꯧꯗꯕꯅꯤꯅ ꯑꯗꯨꯒꯤ ꯇꯧꯔꯔꯣꯏ ꯍꯥꯏꯅ ꯇꯧꯗꯕ ꯌꯥꯝ ꯁꯥꯕꯗꯨꯗ ꯊꯥꯁꯦ ꯌꯥꯝ ꯅꯨꯡꯁꯤꯅ ꯂꯥꯛꯂꯝꯃꯦ
ꯊꯥ ꯍꯥꯏꯕ
ꯑꯝ ꯊꯥ
ꯎꯝ
ꯃꯊꯛꯇ ꯂꯩꯕꯅꯦ ꯍꯧꯖꯤꯛ ꯃꯤ ꯀꯟꯅ ꯁꯣꯔꯣꯛꯇ ꯃꯤ ꯌꯥꯝ ꯀꯟꯅ ꯆꯠꯅ ꯆꯠꯅꯔꯤꯌꯦ
ꯃꯤ ꯀꯩꯅꯣ ꯇꯧꯕꯩ ꯑꯣꯏꯔꯝꯅꯤ ꯁꯥꯕꯩ ꯅꯪ ꯁꯣꯔꯣꯛꯇ ꯑꯃꯨꯛ ꯂꯩꯔꯤꯔꯣ
ꯅꯠꯇꯦ ꯑꯩ ꯑꯩꯒꯤ ꯃꯊꯛꯇ ꯂꯩꯔ ꯌꯦꯡꯕꯗꯣ
ꯑ
ꯑꯁ
ꯃꯣꯏ ꯀꯔꯤ ꯀꯔꯤ ꯉꯧꯕ꯭ꯔꯥ ꯈꯪꯗꯦ ꯃꯅꯝ ꯌꯥꯝ ꯌꯥꯝ ꯅꯨꯡꯁꯤꯕ ꯂꯥꯛꯑꯦ ꯍꯣꯏ ꯑꯁ ꯅꯨꯡꯉꯥꯏꯕꯅ ꯁꯤꯔꯅꯤ
ꯑꯗꯨꯅꯦ
ꯑ ꯅꯨꯡꯉꯥꯏꯃꯟꯗꯅ ꯃꯇꯥꯡ ꯆꯥꯔꯒ ꯃꯤ ꯂꯩꯃꯤꯟꯅꯕ ꯐꯪꯒꯅꯤꯗ ꯑꯗꯨꯕꯨꯗꯤ ꯀꯔꯤꯝꯇ ꯈꯟꯒꯅꯨ ꯅꯠꯇ꯭ꯔꯥ
ꯑꯁꯦꯡꯀꯤꯅꯦ
ꯑꯁꯦꯡꯕꯅꯦ ꯏꯃꯥꯟꯅꯕꯤ ꯑꯃ ꯑꯗꯨꯝ ꯎꯝ ꯌꯥꯝꯅ ꯂꯨꯅ ꯇꯤꯟꯅꯕ ꯍꯥꯏꯕ ꯑꯃ ꯂꯩꯌꯦꯅꯀꯣ
ꯎꯝ
ꯑꯗꯨꯒꯤꯅꯦ ꯑꯩꯅ ꯅꯍꯥꯟ ꯑꯩꯅ ꯃꯦꯁꯦꯖ ꯑꯗꯨꯝ ꯊꯥꯔꯁꯨ ꯅꯪꯅ ꯈꯨꯝꯗꯕꯗꯣ ꯌꯥꯝ ꯁꯥꯎꯅꯤꯡꯕꯅꯤꯀꯣ
ꯇꯥꯏꯌꯦ ꯇꯨꯝꯗ꯭ꯔꯤꯕ ꯑꯩ ꯑꯩ ꯀꯩꯩꯅꯣꯗꯣ ꯆꯦꯞꯇꯣ ꯄꯥꯛ ꯄꯥꯏꯗꯕꯅꯦꯕ ꯅꯪ ꯑꯥꯏꯖꯤ ꯑꯃꯨꯛ ꯄꯥꯏꯗꯦ ꯅꯪꯅ
ꯍꯣꯏꯅꯦ ꯑꯗꯨꯕꯨꯗꯤ ꯄꯥꯏꯌꯦ ꯄꯥꯏꯕꯕꯨꯗꯤ ꯑꯩꯅ ꯆꯪꯗꯕꯒꯤꯅꯦ ꯑꯩꯗꯤ ꯑꯗꯨ ꯄꯥꯏꯕ ꯍꯩꯇꯦ ꯀꯃꯥꯏꯅ ꯇꯧꯕ ꯑꯩ ꯄꯥꯏꯕ ꯍꯩꯇꯦ ꯀꯃꯥꯏꯅ ꯇꯧꯕꯅꯣ
ꯔꯤꯜꯁꯀ ꯑꯩꯅ ꯊꯥꯕꯗꯣ ꯅꯪ ꯅꯨꯡꯉꯥꯏꯇꯦꯕ
ꯑꯩꯀꯣ ꯑꯗꯨ ꯊꯥꯗꯁꯨ ꯑꯩꯅ ꯍꯥꯏꯕꯗꯤ ꯌꯦꯡꯉꯛꯇꯕꯒꯤ ꯍꯥꯏꯗꯤ ꯄꯥꯏꯗꯕꯒꯤ ꯍꯥꯏꯒꯦꯔꯥ ꯑꯗꯨꯝ ꯌꯥ
ꯑꯗꯣ ꯄꯥꯏꯌꯣ ꯅꯨꯡꯉꯥꯏꯕꯅꯦ ꯍꯥꯏꯕ ꯍꯥꯏꯔꯛ
ꯏꯆꯦꯁꯨ ꯑꯩꯒꯨꯝꯅ ꯀꯩꯅꯣ ꯄꯥꯏꯗꯦ ꯑꯃꯗꯣ ꯑꯩꯅ ꯍꯧꯖꯤꯛ ꯀꯟꯅ ꯄꯥꯏꯔꯤꯗꯣ ꯃꯥꯁꯨ ꯑꯇꯣꯞꯄ ꯑꯗꯨꯝ ꯄꯥꯏꯌꯦ ꯄꯥꯏꯅꯤꯡꯗꯦ ꯍꯥꯏꯔ ꯂꯩ
ꯑꯗꯣ ꯄꯥꯏꯈ꯭ꯔꯗꯤ ꯅꯨꯡꯉꯥꯏꯕꯅꯦ ꯍꯥꯏꯕ ꯑꯗꯨꯅ ꯍꯦꯟꯅ ꯅꯪ ꯐꯦꯁꯕꯨꯛꯁꯨ ꯑꯦꯛꯇꯤꯞ ꯑꯣꯏꯗꯕ꯭ꯔꯥ
ꯑꯗꯨꯗꯤ ꯃꯨꯚꯤ ꯌꯦꯡꯕꯗ ꯑꯦꯛꯇꯤꯞ ꯑꯇꯣꯞꯄꯗꯤ ꯇꯧꯗꯦ
ꯎꯝ
ꯅꯨꯡꯉꯥꯏꯔꯦꯍꯦ
ꯅꯌꯥꯝꯕ ꯈꯣꯏꯗꯤ ꯍꯥꯥ
ꯀꯩꯗꯧꯔꯤꯅꯣ
ꯑꯗꯨꯝ ꯂꯦꯞꯄꯒ ꯅꯪꯉꯣꯟꯗ ꯐꯣꯟ ꯇꯧꯔꯒ ꯆꯠꯂꯒ ꯂꯩꯕꯅꯦ
ꯅꯌꯥꯝꯕ ꯈꯣꯏꯗꯤ ꯍꯥꯏꯕꯅꯦ ꯍꯥꯥ
ꯀꯩꯕ
ꯇꯥꯕ꯭ꯔꯣ ꯅꯌꯥꯝꯕ ꯈꯣꯏꯗꯤ
ꯂꯣꯢ ꯂꯩꯗ
ꯑꯣ ꯇꯨꯝꯈ꯭ꯔꯦ
ꯇꯨꯝꯗ꯭ꯔꯤꯗ ꯑꯩꯈꯣꯏ ꯃꯥꯁꯨ ꯉꯥꯡꯉꯤ ꯀꯥꯟꯅ
ꯑꯥ
ꯇꯥꯗꯔꯣ ꯉꯥꯡꯉꯤꯁꯦ
ꯇꯥꯗꯦꯗ ꯍꯣꯏ ꯃꯥꯁꯨ ꯉꯥꯡꯕꯗꯗꯤ ꯄꯛꯄꯅꯦ ꯉꯥꯡꯁꯨꯅꯨꯗ
ꯑꯗꯨꯅꯦ
ꯏꯁꯥ ꯏꯁꯥ ꯑꯩ ꯃꯥꯝꯃꯤꯅꯦ ꯚꯥꯢ
ꯍꯥ
ꯑꯩꯒꯨꯝꯕ ꯃꯤꯅꯦꯕ ꯑꯗꯨꯝ ꯉꯥꯡꯕꯗꯣ ꯑꯩꯒꯤ ꯃꯥꯏꯁꯦ ꯅꯞ ꯅꯞ ꯂꯥꯎꯕꯅ ꯑꯩ ꯀꯩꯅꯣꯝꯃ ꯇꯧꯔꯦꯕꯣ ꯌꯥꯝ ꯅꯨꯡꯉꯥꯏꯇꯕꯗꯣ
ꯑꯥ
ꯑꯗꯨꯃꯥꯏꯅ ꯇꯧꯒꯦꯕ ꯑꯩꯅ ꯇꯥꯟꯕ ꯁꯤꯃꯨꯛ ꯂꯩꯇꯦ ꯁꯤꯗ ꯒꯥꯔꯤ ꯀꯟꯅ ꯆꯠꯂꯒ ꯂꯩꯅꯔꯦꯅ‌ꯦꯅ
ꯀꯩꯕꯥ
ꯒꯥꯔꯤ ꯌꯥꯝ ꯆꯠꯍꯧꯋꯦꯕ ꯒꯥꯔꯤ
ꯉꯁꯤ ꯏꯅꯥꯎ ꯅꯨꯄꯥ ꯀꯩꯅꯣꯗꯨ ꯂꯩꯕꯗꯣ ꯊꫭꯛꯂꯛꯑ‌
ꯑ ꯍꯣꯏ ꯊꯣꯛꯑꯦ ꯅꯍꯥꯟ ꯃꯣꯏ ꯑꯦꯛꯖꯥꯝ ꯂꯩꯕꯒꯤꯀꯣ
ꯑꯥ
ꯑꯗꯨ ꯊꯣꯛꯈ꯭ꯔꯦ ꯅꯍꯥꯟ ꯑꯦꯛꯖꯝꯁꯨ ꯑꯃꯨꯛ ꯂꯣꯏꯈ꯭ꯔꯦꯅ
ꯑꯥ
ꯑꯗꯨꯗ ꯑꯩꯈꯣꯏ ꯏꯅꯥꯎꯅꯨꯄꯤ ꯂꯥꯁꯇꯣ
ꯑꯥ
ꯃꯥꯥ ꯂꯥꯛꯒꯅꯤ
ꯑꯁ ꯅꯨꯉꯥꯏꯔ‌ꯦꯅ ꯑꯗꯨꯗꯦ
ꯍꯥꯥ
ꯏꯁ ꯏꯝꯐꯥꯜ ꯍꯥꯏꯔꯣ
ꯍꯣꯏ ꯅꯣꯏꯔꯣꯝꯗ
ꯎꯝ
ꯍꯥꯏꯕꯗꯤ ꯀꯩꯅꯣ ꯇꯧꯅꯤꯡꯉꯥꯏ
ꯃꯥ ꯅꯣꯏ ꯇꯨ꯭ꯋꯁꯟ ꯇꯨ꯭ꯋꯁꯟ ꯂꯧꯅꯤꯡꯉꯥꯏꯀꯣ
ꯑ ꯃꯥꯔꫭꯕ ꯇꯝꯗꯣꯏꯁꯦ
ꯍꯣꯏ ꯏꯂꯚꯦꯟꯒ ꯇꯨꯋꯦꯜꯐꯀ ꯀꯥꯗꯣꯏꯅꯦꯕ ꯑꯗꯣ ꯆꯤꯡꯗ ꯑꯥꯗ ꯑꯦꯠꯃꯦꯁꯟ ꯇꯧꯔꯒ ꯀꯣ
ꯑꯥ
ꯑꯁꯤꯗ ꯇ꯭ꯋꯏꯁꯟ ꯂꯧꯕꯅꯗꯤ ꯑꯗꯨꯝ ꯐꯩꯌꯦꯅ ꯑꯗꯨ ꯆꯤꯡꯗ ꯁꯨ ꯑꯗꯨꯝ ꯎꯝ ꯀꯩꯅꯣ ꯄ꯭ꯔꯥꯏꯚꯦꯠꯀꯤ ꯀꯣꯂꯦꯖ ꯏꯁ꯭ꯀꯨꯜꯒꯨꯝꯕꯗꯤ ꯂꯩꯕꯅꯦꯕꯀꯣ
ꯑ
ꯑꯣꯏꯔꯁꯨ ꯀꯔꯤ ꯍꯥꯏꯁꯤꯔꯥ ꯑꯗꯨꯝ ꯑꯣꯖꯥꯗꯣ ꯑꯁꯤ ꯏꯝꯐꯥꯜꯒꯗꯤ ꯑꯦ ꯑꯩ ꯊꯥꯏꯅ ꯑꯩꯈꯣꯏ ꯂꯩꯔꯝꯕ ꯑꯗꯨꯒꯗꯤ ꯈꯔ ꯈꯦꯠꯅꯔꯛꯄ ꯍꯥꯏꯗꯤ ꯇꯝꯕꯗꯋꫭ ꯀꯔꯤ ꯇꯧꯕꯗ ꯅꯠꯇ꯭ꯔꯣ
ꯎꯝ
ꯑꯗꯨꯒꯤ ꯁꯤꯗ ꯀꯩꯅꯣ ꯇꯧꯔꯁꯤꯔꯥ ꯍꯥꯏꯅ ꯇꯧꯕ ꯃꯥ
ꯀꯩꯅꯣ ꯑꯥ ꯌꯦꯡꯉꯨꯀꯣ ꯍꯥꯏꯔꯛꯀꯦ
ꯑꯥ ꯍꯣꯏ ꯍꯣꯏ ꯀꯩꯅꯣ ꯍꯥꯏꯔꯛꯑꯣꯅꯪ
ꯏꯥꯟꯂꯣ
ꯍꯣꯏ
ꯑꯥ
ꯍꯣꯏ ꯍꯣꯏ ꯍꯣꯏ ꯑ ꯏꯂꯚꯦꯟꯗ ꯀꯩꯅꯣ ꯀꯩꯅꯣ ꯇꯧꯍꯟꯁꯦ ꯦ ꯏꯂꯚꯦꯟ ꯔ ꯑ ꯀ꯭ꯂꯥꯁ ꯏꯂꯚꯦꯟ ꯍꯥꯏꯕ ꯀ꯭ꯂꯥꯁ ꯏꯂꯚꯦꯟ ꯍꯣꯏ ꯀ꯭ꯂꯥꯁ ꯏꯂꯚ‌ꯦꯟ ꯏꯅꯥꯎ ꯅꯨꯄꯤꯗꯨ ꯏꯂ
ꯑꯩꯒꯤ ꯑꯩꯉꯣꯟꯗꯗꯤ ꯑꯦꯂꯚꯦꯟ ꯑꯣꯏꯗ꯭ꯔꯤꯌꯦ
ꯅꯠꯇꯦ ꯍꯣꯔꯦꯟ ꯍꯥꯏꯕꯅꯦ ꯍꯣꯔꯦꯟꯅ ꯍꯣꯔꯦꯟꯅ ꯊꯝꯃꯣꯕ ꯑꯗꯨ ꯌꯥꯗꯦꯕ ꯅꯪꯅ ꯍꯪꯉꯤꯗꯣ
ꯑꯣ
ꯏꯂꯚꯦꯟ ꯍꯥꯏꯕꯗꯤ ꯀ꯭ꯂꯥꯁ ꯏꯂꯚꯦꯟ ꯀꯥꯕꯗꯣ ꯀ꯭ꯂꯥꯁ ꯏꯂꯚꯦꯟ ꯀꯥꯕꯗꯣ ꯒ꯭ꯌꯥꯟ ꯇꯥꯔꯕꯣ
ꯇꯥꯢꯑꯦꯑꯩꯅ ꯀ꯭ꯂꯥꯁ ꯅꯥꯏꯟ ꯀꯥꯎꯗꯣꯏꯔꯥ ꯑꯃꯨꯛ ꯈꯟꯕ
ꯑꯥ
ꯑꯗꯨꯅ ꯑꯩ ꯇꯝ ꯌꯥꯔꯕ ꯍꯪꯉꯤꯁꯦ
ꯏꯂꯕꯤꯟ ꯏꯂꯕꯤꯟ ꯀꯥꯕ ꯅꯨꯄꯤꯗꯨꯕꯨ ꯅꯥꯢꯒ ꯍꯥꯢꯔꯗꯤ ꯁꯣꯏꯗ꯭ꯔꯣ ꯏꯁꯣꯏ ꯁꯣꯏꯗ꯭ꯔꯣ
ꯊꯥꯝꯃꯁꯤꯔ ꯏꯕꯥꯅꯤ ꯑꯩ ꯇꯨꯝꯅꯤꯡꯉꯦ
ꯅꯪ ꯇꯨꯝꯈ꯭ꯔꯒꯦ ꯍꯥꯏꯕ꯭ꯔꯣ
ꯍꯣꯏ ꯊꯝ ꯌꯥꯗ꯭ꯔꯤꯕꯣ ꯅꯪ
ꯊꯝꯃꯣ ꯊꯝꯃꯣ ꯌꯥꯔꯦ ꯐꯔꯦ ꯐꯖꯅ ꯂꯩꯌꯣꯒꯣ
ꯍꯣꯏ ꯍꯣꯏ ꯍꯣꯏ ꯎꯝ ꯊꯥꯝꯃꯦ